ꯍꯜꯂꯣ
ꯑ ꯇꯥꯏꯌꯦ ꯇꯥꯏꯌꯦꯔ꯭ꯔꯣ
ꯑꯣ ꯑꯦ ꯍꯟꯗꯛꯇꯤ ꯌꯥꯝ ꯁꯦꯡꯅ ꯇꯥꯏꯌꯦ ꯃꯋꯥꯥꯡ ꯑꯃꯨꯛ ꯇꯥꯉꯦꯗꯤ ꯇꯥꯥꯡ
ꯍꯣꯏ ꯑꯗꯨꯗꯤ ꯆꯠꯂ ꯇꯧꯔꯒ ꯑꯃ ꯅꯨꯡꯉꯥꯏꯇꯕꯒꯤ ꯃꯑꯣꯡ ꯇꯧꯋꯦ ꯑꯗꯨꯃꯗꯣ
ꯎꯝ
ꯅꯣꯁꯤ ꯅꯨꯡꯉꯥꯏꯇꯕ ꯈꯪꯗꯦ ꯅꯦꯠꯋꯥꯔꯛꯁꯤ ꯅꯨꯡꯉꯥꯏꯇꯕ ꯈꯪꯗꯦ ꯑꯗꯨꯅꯅꯦ
ꯑꯌꯨꯛ ꯑꯌꯨꯛꯁꯤ ꯃꯤ ꯀꯌꯥꯝꯛꯩ ꯅꯨꯡꯁꯥꯒ ꯁꯥꯗ꯭ꯔꯤꯅꯣ ꯑꯗꯨ ꯉꯥꯛꯍꯟꯒꯦ
ꯑꯁ ꯅꯨꯡꯁꯥꯁꯦ ꯉꯁꯤꯗꯤ ꯅꯍꯥꯟꯈꯔꯤ ꯁꯥꯕꯅꯦ ꯉꯁꯤꯗꯤ ꯅꯣꯡꯃꯪꯅꯤ ꯍꯧꯖꯤꯛꯇꯤ ꯅꯣꯡꯦ ꯑꯁ ꯇꯥꯗꯔꯣ ꯇꯥꯔꯣꯏꯗꯕꯗꯤ ꯈꯪꯗꯦ ꯃꯪꯗꯤ ꯃꯪꯉꯦ
ꯑꯣ ꯑꯣ ꯍꯣꯏ ꯌꯨꯝꯁꯦ ꯑꯗꯨ ꯉꯥꯛꯀꯟꯒꯦ ꯈꯤꯇꯪ ꯅꯛꯅꯔꯦ ꯑꯗꯨꯝ
ꯎꯝ ꯌꯥꯝ ꯀꯥ ꯍꯦꯟꯅ ꯂꯥꯞꯅꯕ ꯑꯣꯏꯅꯗꯤ ꯁꯣꯝ ꯑꯗꯨꯝ ꯅꯛꯅꯔꯦ
ꯈꯨꯁ ꯆꯥꯎꯗ
ꯎꯝ ꯎꯝ ꯂꯩꯐꯝꯁꯦ ꯁꯤꯅ ꯅꯨꯡꯉꯥꯏꯔꯦꯗ
ꯁ ꯑꯩ ꯆꯤꯄ꯭ꯔ ꯑꯣꯐꯔ
ꯎꯝ ꯁꯤꯅ ꯐꯔꯦꯕ ꯂꯩꯕꯁꯨ ꯅꯨꯡꯉꯥꯏꯕ ꯅꯨꯡꯁꯤꯠ ꯅꯨꯡꯁꯥꯁꯨ ꯁꯦꯡꯕ
ꯁꯤꯗ ꯃꯤꯅ ꯁꯣꯔ ꯁꯣꯔꯍꯣꯔ ꯀꯩ ꯍꯥꯏꯅ ꯀꯥꯈꯠꯅꯗꯣꯏ ꯍꯣꯠꯅꯩ ꯑꯩꯈꯣꯏꯅ ꯑꯃꯨꯛ ꯄꯥꯝꯖꯗ꯭ꯔꯦ ꯑꯩꯁꯦ ꯍꯣꯏ ꯊꯕꯛ ꯏꯪꯈꯥꯡ ꯇꯧꯕꯕꯨꯗꯤ ꯅꯨꯡꯉꯥꯏꯔꯝꯒꯅꯦꯕꯨ ꯑꯗꯨ ꯑꯣꯏꯔꯁꯨ ꯑꯁꯦꯡꯕ ꯅꯨꯡꯁꯤꯠ ꯐꯪꯗꯀꯥꯟꯗꯗꯤ ꯋꯥꯏꯅꯦ ꯂꯩꯕ
ꯑ ꯁꯥꯕꯁꯤ
ꯅꯪꯪ
ꯑ ꯀꯩ ꯑꯗꯨꯝ ꯌꯥꯅꯤ ꯑꯔꯣ ꯄ ꯂꯩ ꯀꯂꯦꯁ ꯂ ꯁꯤꯇꯤ ꯑꯣꯏꯅꯤꯅ ꯈꯥꯗ ꯄ ꯐ ꯁꯥꯕꯅꯤꯅ ꯀꯣꯏꯕꯨꯁꯨ
ꯑ ꯈꯪꯗꯦꯅ ꯍꯧꯖꯤꯛꯀꯥꯟꯁꯤꯦ ꯁꯥꯕꯨꯗꯤ ꯐꯖꯅ ꯁꯥꯒꯠꯂꯦ ꯌꯥꯗꯕ
ꯑꯁꯤꯗꯤ ꯅꯣꯡꯕꯨꯗꯤ ꯈꯤꯇꯪ ꯅꯣꯡꯉꯦ ꯑꯩꯈꯣꯏꯁꯨ ꯅꯨꯡꯁꯥ ꯊꯣꯛꯇꯦ
ꯑꯣꯝ ꯑꯁ ꯅꯣꯡꯃꯒ ꯑꯗꯨ ꯆꯞ ꯃꯥꯟꯅꯕꯅꯤꯅ ꯑꯗꯨꯝ ꯁꯥꯔꯝꯒꯅꯤꯗ ꯁꯤꯗꯑꯣꯡꯁꯦ
ꯍꯣꯏ ꯑ ꯁꯥꯡ ꯑꯗꯨꯩ
ꯎꯝ ꯈꯉꯣ ꯌꯥꯗꯦ ꯁꯣꯝꯗꯁꯨ ꯅꯣꯡꯃꯒꯁꯨ ꯑꯗꯨꯝ ꯁꯥꯔꯦ ꯑꯗꯣꯝꯗꯗꯤ ꯅꯨꯡꯉꯥꯏꯔꯝꯃꯅꯤ
ꯑ ꯃ ꯍ ꯍꯤꯡ ꯌꯥꯝ ꯀ ꯆꯔ
ꯆꯥꯛꯁꯤꯡꯗꯤ ꯋꯥꯠꯂꯤ ꯎꯅꯗꯧꯕ
ꯑꯁꯤꯡ ꯌꯥꯝ ꯋꯥꯠꯂꯔꯒꯦ
ꯎꯝ
ꯌꯈꯣꯏꯗ
ꯑꯩꯈꯣꯏꯕꯨꯗꯤ ꯎꯅꯁꯤꯜꯂꯛꯑꯦ ꯆꯥꯛ ꯇꯣꯛꯄꯒ ꯍꯪꯆꯤꯠ ꯂꯥꯡꯉꯦꯅ ꯊꯧꯔꯛꯏ
ꯀꯩ ꯅꯠꯇꯦꯕ ꯑꯕ
ꯑꯁ ꯆꯝꯊꯣꯡ ꯑꯃ ꯇꯧꯁꯜꯂꯦ ꯑꯗꯨꯒ ꯕꯣꯔꯥ ꯈꯔ ꯍꯧꯔꯒ ꯀꯥꯂꯦꯟꯁꯤꯁꯤꯅ ꯐꯔꯦꯅ ꯊꯥꯎ ꯅꯨꯡꯒ ꯇꯧꯗ꯭ꯔꯦ ꯍꯟꯗꯛꯇꯤ ꯄꯥꯛꯅ
ꯑ ꯃꯥꯏ ꯍꯥꯏꯕꯗꯨꯅꯦ ꯈꯨꯗꯤꯡꯒꯤ ꯍꯋꯥꯏ ꯊꯣꯏ ꯑꯌꯨꯛ ꯅꯨꯃꯤꯗꯥꯡ ꯊꯥꯎ ꯉꯥꯛꯇꯅꯦ ꯑꯗꯒꯤ--꯫ ꯏꯟꯁꯥꯡ ꯑꯅꯤ ꯄꯤꯕꯗ ꯏꯟꯁꯥꯡꯁꯤꯁꯨ ꯊꯥꯎ ꯉꯥꯛꯇꯣꯏꯅꯤꯗ ꯑꯗꯨ ꯀꯥꯡꯧꯕꯗꯅꯤ ꯊꯥꯎꯗ ꯆ ꯁꯪꯒꯝꯁꯤ ꯆꯥꯔꯗ꯭ꯔꯔꯤꯁꯦ ꯑꯗꯨꯝ ꯉꯁꯥꯏꯒꯤ ꯁ ꯌꯥꯝ ꯑꯁꯨ ꯁꯕ ꯊꯪꯖꯦ
ꯎꯝ
ꯃꯣꯏꯗꯤ ꯆꯥꯛꯊꯣꯡ ꯆꯥꯕ ꯍꯩꯅꯗꯦꯕ ꯃꯣꯏꯁꯦ
ꯑꯦ ꯃꯤ ꯃꯤ ꯍꯩꯅꯕꯤ ꯑꯗꯨꯅꯤꯅꯦ
ꯑꯅꯦ ꯃꯣꯏꯅꯦ ꯐꯤꯒꯔꯒꯦꯗꯦ ꯃꯣꯡꯡꯒꯥꯎꯗ ꯎꯝ ꯎꯝ
ꯍꯥꯏꯗꯤ ꯑꯩ ꯋꯥꯈꯜꯗꯗꯤ ꯍꯧꯖꯤꯛꯀꯥꯟꯁꯦ ꯑꯆꯝꯕꯅ ꯈ꯭ꯋꯥꯏ ꯐꯩꯌꯦꯅ ꯈꯜꯂꯦ ꯍꯛꯆꯥꯡꯁꯨ ꯐꯕ
ꯎ
ꯎꯝ
ꯑꯣ ꯁꯤꯁꯤꯡꯒꯝꯗ ꯁꯤ ꯆꯤꯡꯂꯣꯝꯗ ꯁꯨꯝ ꯂꯩ ꯀꯥꯔꯤ ꯀꯥꯔꯤꯗꯨꯕꯨ ꯍꯥꯏꯗꯤ ꯃꯤ ꯑꯌꯨꯛ ꯑꯌꯨꯛ ꯊꯤ ꯃꯤ ꯁꯨꯝ
ꯑꯌꯨ ꯑꯣꯏꯌꯨ ꯀꯩꯗꯧꯕ
ꯃꯤ ꯑꯗꯨꯝ ꯍꯥꯏꯗꯤ ꯀꯣꯏꯕ ꯂꯥꯛꯅꯕ꯭ꯔꯥ ꯍꯥꯏꯗꯤ ꯑꯁꯤ ꯃꯣꯏ ꯎ ꯅꯨꯡ ꯊꯥꯕ
ꯎ ꯑꯗꯨꯝ ꯑꯌꯨꯛ ꯍꯧꯖꯤꯛꯇꯕꯨ ꯈꯤꯇꯪ ꯊꯦꯡꯗꯔꯛꯄꯒꯤ ꯃꯤ ꯈꯔ ꯂꯜꯂꯦ ꯑꯌꯨꯛ ꯀꯗꯩ ꯑꯁ ꯋꯥꯛꯀꯤꯡ ꯆꯠꯄꯒꯤ ꯃꯤꯁꯤꯦ ꯃꯌꯥꯝ ꯂꯥꯛꯑꯦꯗ ꯑꯗꯨꯝ ꯀꯥꯟꯗꯗꯤ ꯃꯤ ꯐꯖꯅ ꯆꯜꯂꯦꯕ ꯍꯧꯖꯤꯛꯄꯨꯗꯤ ꯈꯤꯇꯪ ꯍꯥꯡꯂꯞ ꯇꯧꯔꯤ ꯍꯣꯔꯦꯟ ꯅꯨꯡꯗꯥꯡ ꯋꯥꯏꯔꯝꯒꯨꯝꯕ ꯑꯃꯨꯛ ꯁꯤꯤꯜꯂꯛꯀꯅꯤ ꯃꯤ ꯑꯗꯨꯝ ꯋꯥꯛꯀꯤꯡ ꯆꯠꯄ ꯆꯤꯡ ꯀꯥꯕ ꯂꯣꯏ ꯂꯥꯛꯅꯔꯛꯀꯅꯤ
ꯑꯣ
ꯍꯥꯏꯗꯤ ꯃꯐꯝꯁꯤꯁꯨ ꯅꯨꯡꯉꯥꯏꯔꯦ ꯐꯁꯨ ꯐꯖꯔꯦ ꯑꯗꯒꯤ ꯄꯣꯊꯥꯐꯝ ꯀꯩꯗꯧꯕꯅꯣꯏ ꯃꯇꯤꯛ ꯆꯥꯅ ꯂꯩꯕꯅꯤꯅꯀꯣ
ꯃꯤ ꯃꯈꯈꯩꯁꯨꯦ ꯑꯗꯨꯝ ꯂꯥꯛꯅꯤꯡꯉꯦꯕ ꯁꯣꯝꯗ
ꯂꯝꯕꯤꯒꯗꯤ ꯁꯦꯝꯉꯨꯔꯕꯣ ꯃꯣꯏ ꯍꯥꯟꯅ ꯆꯤꯡꯅꯦꯩꯄꯥꯒ ꯑꯗꯨꯝ ꯑꯣꯏꯕꯗꯣ
ꯑ ꯂꯝꯕꯤꯁꯦ ꯃꯊꯛ ꯂꯣꯝꯗꯤ ꯁꯦꯝꯗ꯭ꯔꯤꯕ ꯃꯥꯜꯂꯦ ꯍꯣꯏ ꯂꯝꯕꯤꯒꯤꯗꯤ ꯁꯨꯃꯥꯏꯅ ꯁꯨꯝ ꯂꯩꯗꯧ ꯃꯥꯜꯂꯦꯗ ꯑꯩꯅ ꯈꯟꯕꯗ ꯁꯦꯝꯦꯝꯕ ꯑꯩꯖꯦ ꯄꯥꯛꯊꯣꯛꯄ ꯀꯩꯗꯧꯕ ꯑꯗꯨꯝꯕ ꯅꯠꯇ꯭ꯔꯗꯤ ꯀꯣꯏꯂꯥꯁꯀ ꯊꯥꯗꯨꯗꯤ ꯊꯥꯗꯧꯗꯤ ꯃꯥꯟꯗ꯭ꯔꯦ ꯈꯪꯗꯦ ꯑꯗꯣ ꯍꯌꯦꯡ ꯃꯤ ꯑꯃꯅ ꯊꯣꯛꯁꯦꯝꯖꯤꯜꯂꯛꯄꯁꯨ ꯀꯅꯥꯅ ꯈꯪꯕ
ꯑꯣ ꯍꯣꯏ ꯍꯥꯏꯗꯤ ꯅꯣꯡꯁꯤꯡ ꯅꯣꯡ ꯈꯪ ꯇꯥꯔꯀꯥꯟꯗꯁꯨꯦ ꯌꯥꯝ ꯅꯨꯡꯉꯥꯏꯇꯦ ꯀꯩꯅꯣ ꯏꯄꯥꯛ ꯍꯥꯏꯁꯦ ꯑꯗꯨꯅ ꯍꯥꯏꯗꯤ ꯑꯁꯇ ꯊꯥꯛ ꯊꯥꯛꯀꯨꯝꯕꯁꯤꯡ ꯈꯔ ꯏꯁꯇꯤꯌꯔꯒꯨꯝꯕ ꯈꯔ ꯊꯕꯤ--꯫
ꯑ ꯑꯗꯨꯁꯨ ꯃꯊꯛ ꯀꯥ ꯈꯪꯗꯦꯅꯦ ꯍꯧꯖꯤꯛ ꯁꯦ ꯑꯩꯁꯨ ꯀꯥꯗꯕ ꯀꯨꯏꯔꯦꯅꯦ ꯃꯥꯊꯛꯇꯤ ꯑꯩ ꯂꯩꯔꯤꯁꯤꯁꯨ ꯃꯈꯣꯡꯗꯅꯦꯕ ꯍꯣꯏ ꯅꯣꯡ ꯇꯥꯔꯕꯨꯗꯤ ꯅꯨꯡꯉꯥꯏꯇꯦ ꯅꯨꯡꯉꯥꯏꯇꯦꯗꯤ ꯂꯩꯕꯥꯛ ꯍꯥꯏꯁꯤꯗꯕꯨ ꯄꯦꯜꯂꯤ ꯑꯗꯒꯤ ꯅꯥꯟꯕ ꯀꯩꯗꯧꯕ ꯌꯥꯎꯕꯅꯤꯅ ꯫ ꯀꯥꯥꯡꯍꯧꯒ ꯍꯥꯏꯕꯗꯣ ꯑꯗꯨꯝ ꯅꯨꯡꯉꯥꯏꯇꯦꯗꯅ
ꯃꯣꯢꯒꯤꯗ
ꯑꯥ
ꯆꯥ ꯆꯥ ꯆꯥꯛ ꯆꯥꯅꯕ ꯀꯩꯗꯧꯕꯗꯁꯨ ꯑꯗꯨꯝ ꯄ꯭ꯥꯂꯟ ꯁꯤꯟꯕ ꯃꯥꯜꯂꯅꯤ ꯈ
ꯎꯝ ꯎꯝ ꯃꯣꯏꯁꯦ ꯍꯧꯖꯤꯛ ꯑꯗꯨꯃꯥꯏꯅ ꯍꯥꯞꯆꯤꯜꯂꯦ ꯆꯥꯛ ꯆꯥꯅꯐꯝ ꯀꯩꯗꯧꯅꯕ ꯐꯖꯅ ꯍꯥꯞꯆꯜꯂꯦ ꯍꯥꯏ ꯇꯥꯔꯦ
ꯑꯣ ꯃꯣꯏ ꯑꯣꯖꯥ ꯑꯃ ꯑꯗꯨꯝ ꯂꯩꯕꯗꯣ ꯍꯧꯖꯤꯛꯁꯨ ꯂꯩꯔꯤꯕ ꯑꯣꯖꯥ ꯑꯍꯟ ꯑꯃ
ꯂꯩ ꯂꯩ ꯂꯩ ꯍꯧꯖꯤꯛꯁꯨꯗꯝ ꯂꯩ ꯃꯥꯟꯂꯦ
ꯑꯣ
ꯃꯥꯅꯦ ꯂꯣꯏꯅ ꯇꯧꯔꯤ ꯁꯨꯃꯥꯏꯅ ꯁꯦꯡꯕ ꯈꯣꯠꯄ ꯀꯩꯗꯧꯕ ꯑꯅꯝꯕꯅ
ꯂꯩ ꯅꯣꯡ ꯊꯥꯔꯤꯕ ꯀꯩꯗꯧꯔꯤꯕ ꯃꯥꯅꯅꯦ ꯑꯌꯥꯝꯕꯅ ꯌꯦꯡꯁꯟꯂꯤꯁꯦ
ꯎ ꯃꯐꯝ ꯑꯃꯥ ꯐꯥꯅ ꯑꯗꯨꯝ ꯂꯣꯏꯁꯤꯟꯗꯅꯥ ꯂꯩꯌ ꯂꯥꯏꯕꯔ꯭ꯤ ꯃꯆꯥ ꯑꯃ ꯊꯝꯃꯒꯥ꯫ ꯍꯣꯢ
ꯃꯥꯌꯝ ꯁꯨ ꯂꯥꯢꯔꯤꯛ
ꯍꯣꯢ
ꯑꯗꯒꯤ ꯂꯥꯢꯔꯤꯛ ꯄꯥꯕꯒꯤ ꯍꯣꯏ ꯛꯇ ꯂꯩꯔꯒ ꯂꯥꯏꯔꯤꯛ ꯈꯛꯇ ꯄꯥꯔꯒ--꯫ ꯍꯣꯏ ꯂꯥꯏꯕ꯭ꯔꯦꯔꯤꯗꯁꯨ ꯍꯥꯏꯗꯤꯀꯣ
ꯂꯥꯏꯁꯪꯄꯄꯥ ꯑꯩꯅꯥ ꯐꯖꯅꯔꯛ ꯆꯠꯂꯛꯑ‌ꯦ ꯆꯤꯡ ꯀꯥꯕꯁꯤꯦ ꯑꯩꯗꯤ ꯆꯤꯡ ꯀꯥꯕꯁꯤ ꯁꯟꯗꯦ ꯅꯨꯃꯤꯠ ꯈꯨꯗꯤꯡꯒꯤ ꯍꯥꯏꯗꯤ ꯆꯤꯡꯁꯤ
ꯎꯝ ꯇꯥꯕꯔꯦ ꯇꯥꯕꯔꯦ ꯚꯥꯢ